ꯇꯔꯕꯣ
ꯃꯁ ꯇꯒ ꯍꯥꯀꯜꯗꯔ
ꯎꯝ
ꯆꯕ ꯂꯅꯁꯤꯦ
ꯎꯝ
ꯎꯝ ꯁꯤꯖꯦ ꯁꯦꯕꯣꯠꯀꯤ ꯄꯔꯣꯟꯕ ꯌꯥꯝ ꯍꯥꯎꯈ꯭ꯔꯦ
ꯑꯣ ꯍꯧꯕꯅꯦ ꯍꯧꯖꯤꯛꯄ ꯁꯝꯄꯣꯠ ꯁꯄꯣꯠ ꯌꯥꯝ ꯊꯣꯛꯄꯅꯦ
ꯍꯧꯖꯤꯣꯠꯣ ꯌꯥꯝ ꯎꯝ ꯁꯦꯕꯣꯠꯀ ꯊꯥꯡꯖꯟꯒ ꯍꯥꯏꯅꯔꯦꯗꯅ
ꯎꯝ ꯑꯗꯨꯕꯨꯗꯤ
ꯅꯣꯏꯒꯅ ꯀꯔꯤ ꯆꯥꯔꯕ
ꯑꯩꯈꯣꯏꯒꯤꯁꯦ ꯀꯩꯅꯣ ꯆꯥꯕꯗꯣ ꯑꯣꯜꯂꯞ ꯐꯨꯏꯔꯣꯜꯂꯦ
ꯔ ꯎꯝ ꯀꯥꯡꯉꯧ ꯑꯃꯒ
ꯀꯧ ꯌꯥꯎꯗ ꯀꯩꯝ ꯌꯥꯎꯗꯦ ꯉꯥ ꯑꯇꯥꯎꯕ ꯑꯃ ꯌꯥꯎꯔꯦ ꯉꯥꯃꯨ
ꯎꯝ
ꯑꯗꯨꯒ ꯁꯠꯊꯔꯦ
ꯁꯗꯣꯏ
ꯑꯣ ꯆꯂꯨꯔꯦ
ꯑꯣ ꯆꯠꯂꯨꯔꯦ ꯋꯥꯛꯀꯤꯡꯁꯦ ꯈꯣꯡꯅꯥꯡ ꯃꯔꯤ ꯐꯥꯡꯕ ꯐꯥꯎ ꯆꯠꯂꯨꯔꯦ ꯑꯗꯨꯒ ꯑꯗꯨꯒ ꯋꯥꯡꯉꯨ ꯍꯥꯏꯅꯣ ꯄꯥꯛꯁꯨꯠꯇ ꯍꯥꯏꯌꯨ ꯆꯠꯇ꯭ꯔꯁꯦ ꯆꯠꯗ ꯀꯣꯏꯗꯧꯕꯒꯌꯥ ꯉꯁꯤꯗꯤ ꯑꯃꯗ ꯈꯪꯗꯦ ꯊꯕꯛ ꯁꯪꯗꯕ ꯀꯩꯅ ꯐꯣꯟꯒ ꯄꯥꯏꯈꯠꯂꯛꯇꯦ
ꯑꯣ ꯑꯩꯅ ꯀꯩꯅꯣ ꯊꯥꯈꯤꯕꯅꯦ ꯑꯗꯨ ꯃꯥ ꯀꯔꯤꯝ ꯍꯜꯂꯛꯇꯦ
ꯍꯣꯏ ꯈꯪꯗꯦ ꯑꯩꯁꯨ ꯍꯪꯗ꯭ꯔꯦꯗ ꯅꯪꯁꯨ ꯑꯩ ꯋꯥꯔꯤ ꯁꯥꯟꯅꯔꯗꯤ ꯀꯩꯅꯣ ꯇꯧꯋꯦꯗ ꯇꯟꯈ꯭ꯔ ꯃꯥꯜꯂꯦꯅ ꯑꯩꯁꯨ ꯍꯥꯡꯗꯧ ꯇꯟꯗꯅ ꯝ ꯍꯪꯗ꯭ꯔꯦ ꯃꯥꯁꯨ ꯁꯥꯟꯅꯗ꯭ꯔꯦ ꯑꯩꯁꯦ ꯏꯀꯥꯏꯖꯔꯕ ꯍꯥꯏꯇꯥꯔꯦ ꯀꯥꯏ ꯎꯝ ꯑꯗꯨꯝꯪ꯭ꯔ ꯑꯍꯥꯟꯕ ꯁꯥꯟꯅꯕꯩꯗꯨꯗꯤ ꯀꯩ ꯇꯧꯗꯦꯕ ꯑꯗꯨꯒ ꯑꯀꯟꯕꯒꯤ ꯁꯥꯟꯅꯕꯗꯣ ꯑꯗꯨꯗ ꯈꯔꯅꯤ ꯑꯗꯨꯕꯨꯩꯅꯣ ꯍꯣꯏꯍꯦ ꯀꯩꯁꯨ ꯀꯥꯏꯗꯦꯍꯦ ꯑꯗꯒꯤ ꯑꯩꯅ ꯍꯥꯏꯕꯗꯤ ꯁꯤꯅ ꯑꯁꯨꯛ ꯑ ꯁꯤꯅ ꯑꯁꯨꯛ ꯍꯥꯏꯕ ꯂꯩꯇꯦ ꯍꯥꯏꯕ ꯃꯣꯏ ꯄꯥꯄꯤꯗ ꯄꯤ ꯍꯥꯏꯕ ꯒ꯭ꯌꯥꯟ ꯇꯥꯗꯦ ꯍꯥꯏꯕ
ꯎꯝ
ꯑꯗꯨꯗꯒꯤ ꯅꯨꯗꯤꯒꯤ ꯁꯤꯛꯁ ꯅꯥꯏꯟ ꯁꯚꯦꯟꯗꯣ
ꯎꯝ
ꯁꯨ ꯃꯥꯒꯤ ꯐꯪꯉꯤꯗꯨ ꯌꯧꯗꯦ ꯍꯥꯏꯕ ꯈꯪꯕ꯭ꯔꯥ ꯑꯩꯅ ꯍꯥꯏꯅꯤꯡꯉꯤꯁꯦ ꯃꯥ ꯑ ꯋꯥꯠꯇ꯭ꯔꯥ ꯃꯥꯒꯤ ꯇꯔꯥꯃꯥꯄꯟ ꯇ꯭ꯋꯦꯟꯇꯤ ꯑꯩꯠ ꯁꯨꯃꯥꯏꯅꯪ ꯑꯣꯏꯕꯅꯦꯕ ꯈꯪꯕ꯭ꯔꯥ
ꯎꯝ
ꯑꯗꯨ ꯑꯗꯨꯒ ꯃꯌꯥꯝꯗꯤ ꯆꯪꯉꯤꯗꯅ
ꯎꯝ
ꯑꯗꯨ ꯑꯗꯨꯅꯦ ꯑꯩꯁꯨ ꯒ꯭ꯌꯥꯟ ꯇꯥꯗꯦ ꯑꯗꯨꯅ ꯍꯥꯏꯗꯤ ꯁꯨꯛꯆꯪꯅꯦꯅ ꯃꯣꯏꯅ ꯍꯥꯏꯔꯒꯁꯨ ꯑꯗꯨꯗꯒꯤ ꯍꯦꯟꯅ ꯆꯪꯕꯁꯨ ꯌꯥꯎꯔꯤ ꯍꯥꯏꯕꯅꯤꯗ ꯑꯩꯅ ꯍꯥꯏꯅꯤꯡꯉꯤꯁꯤꯅ ꯉ ꯀꯗꯒꯤꯗꯣ ꯍꯧꯔꯦ ꯀꯔꯤ ꯏꯕꯒꯤ ꯍꯧꯔꯦꯕꯀꯣ ꯑꯥ
ꯏꯕꯒꯤꯗꯣ ꯇꯔꯨꯛꯃꯨꯛ ꯇꯧꯔꯦ ꯑꯗꯨꯒ ꯑꯁꯝꯂꯨꯏꯗ ꯍꯥꯏꯕꯗꯤ ꯃꯌꯦꯛꯇꯣ ꯍꯥꯟꯅꯗꯒꯤꯩ ꯈꯪꯕ ꯅꯠꯇꯕꯅꯤꯅ ꯑꯃꯨꯛ ꯑꯩꯅ ꯊꯑꯣꯏꯅ ꯀꯩꯅꯣ ꯂꯧꯔꯤꯅꯦ ꯍꯥꯏꯕ ꯀꯣꯛꯁꯝ ꯂꯥꯏꯃꯤ
ꯁꯝꯃꯤꯀꯤ ꯂꯥꯏꯔꯤꯛꯇꯥꯡ ꯎ ꯇꯧꯅꯤꯅ ꯅꯪꯅ ꯇꯧꯗꯅ ꯀꯅꯥ ꯇ ꯑꯗꯨꯗ ꯂꯨꯄꯥ ꯀꯩꯅꯣ ꯄꯤ ꯄꯤꯔꯝꯃꯦ ꯀꯩꯅꯣ ꯂꯩꯔꯨꯔꯣ ꯂꯩꯔꯨꯏꯅꯦ ꯑꯉꯥꯡꯒꯤꯗ ꯂꯩꯔꯝꯗꯕꯒꯤ ꯑꯩꯗꯣ ꯃꯌꯦꯛꯇꯤ ꯂꯣꯏ ꯅꯤꯡꯁꯤꯡꯉꯒ ꯍꯣꯏ ꯑꯗꯨꯕꯨꯗꯤ ꯁꯨꯝ ꯇꯣꯏꯅ ꯇꯧꯗꯕ ꯕꯈꯅꯦ ꯑꯗꯨꯑꯣꯏꯗꯤ ꯍꯥꯏꯔꯛꯑꯅꯤ ꯎ ꯑꯩꯁꯨ ꯑꯩꯈꯣꯏ ꯆꯟꯗ ꯇꯧꯍꯜꯂꯝꯕꯅꯦ ꯃꯇꯦ ꯑꯃ ꯑꯗꯨꯒꯅꯦ ꯃꯔꯤ ꯁꯨꯕꯗꯨꯗꯅꯦ ꯃꯣꯏꯅ ꯑꯣ ꯑꯩ ꯍꯥꯏꯔꯛꯀꯦ ꯅꯪꯒ ꯃꯥꯟꯅꯕ ꯌꯦꯡꯉꯣꯕꯀꯣ ꯑꯩꯈꯣꯏꯒꯤ ꯆꯞꯈꯤꯕꯁꯦ ꯀꯩꯅꯣꯗ ꯆꯠꯈꯤꯕꯅꯦꯕ ꯃꯥꯁꯦ ꯀꯩꯅꯣꯝ ꯍꯥꯏꯌꯦꯕꯀꯣ ꯀꯩ ꯍꯥꯏꯅꯣꯅ ꯂꯧꯁꯤꯟꯃꯝꯅꯤ ꯈꯪꯗ꯭ꯔꯕ ꯑꯗꯨ ꯍꯥꯏꯔ ꯃꯇꯨꯡꯁꯤꯗ ꯀꯩꯅꯣ ꯂꯧꯎ ꯁꯤꯡꯎꯕꯒꯤ ꯀꯩꯅꯣ
ꯍꯣꯏ ꯍꯣꯏ ꯍꯣꯏ ꯍꯣꯏ ꯗ꯭ꯔꯤꯞ ꯑꯦꯔꯤꯒ
ꯗ꯭ꯔꯤꯞ ꯏꯔꯤꯒꯦꯁꯟ ꯇꯧꯕꯗꯣ ꯅꯠꯇꯦ ꯅꯠꯇꯦ ꯑꯩꯈꯣꯏꯅ ꯃꯅꯤꯄꯨꯔꯗ ꯂꯧꯎ ꯁꯤꯡꯎꯕꯒꯤ ꯄ꯭ꯔꯣꯕ꯭ꯂꯦꯝ ꯍꯥꯏꯔꯒꯗꯤ ꯏꯁꯤꯡ ꯋꯥꯠꯄ ꯀꯩꯅꯣ ꯑꯗꯒꯤ ꯍꯤꯗꯥꯛ ꯐꯪꯗꯕꯒꯨꯝꯕꯗꯣ ꯑꯗꯨꯗ ꯑꯗꯨꯃꯥꯏꯅ ꯍꯥꯏꯌ ꯑꯗꯣ ꯃꯥꯅ ꯂꯣꯏꯁꯤꯟꯈꯤꯕꯁꯦ ꯃꯅꯤꯄꯨꯔ ꯍꯥꯏ ꯃꯅꯤ ꯙꯍꯥꯔꯠꯇꯨ ꯊꯣꯛꯈꯤꯕ ꯍꯥꯏꯇꯥꯔꯦ ꯑꯗꯨ ꯀꯩꯅꯣ ꯇꯧꯕꯅꯦ ꯅꯪ ꯁꯦꯝꯗꯣꯛꯄ ꯌꯥꯕꯅꯦ ꯄꯦꯟꯁꯤꯜ ꯌꯦꯛꯄꯗꯣ ꯅꯠꯇꯦ ꯅꯠꯇꯦ ꯃꯥꯅ ꯃꯅꯤꯄ ꯑꯗ ꯍꯥꯏꯔꯗ ꯁꯦꯝꯗꯣꯛꯄ ꯅꯠꯇꯦꯕ ꯑꯩꯈꯣꯏꯗꯣ ꯃꯣꯏꯅ ꯑꯗꯨꯝ ꯏꯟꯚꯦꯂꯤꯠ ꯏꯟꯚꯦꯂꯤꯠ ꯍꯥꯏꯔꯒ ꯅꯦꯛꯁ ꯆꯠꯀꯦꯁꯨ ꯌꯥꯗꯕ ꯁꯝꯃꯤꯠ ꯇꯧꯒꯦꯁꯨ ꯌꯥꯗꯕ ꯇꯧꯔꯒ ꯂꯩꯕ ꯍꯥꯏꯇꯥꯔꯦ
ꯑꯣ
ꯑꯗꯨꯒ ꯎꯝ ꯎꯝ ꯑꯣ ꯑꯣꯖꯥ ꯇꯥꯟꯅꯔꯦ ꯑꯣꯖꯥ ꯇꯥꯟꯅꯔꯒ ꯑꯣꯖꯥꯅ ꯑꯗꯨꯒꯨꯝꯕ ꯀꯩꯅꯣꯗꯨ ꯀꯩꯝ ꯍꯥꯞꯄꯨꯅꯣꯅ ꯍꯥꯏꯔꯛꯑꯦ ꯑꯗꯒꯤ ꯑꯗꯨꯃꯥꯏꯅ ꯍꯥꯞꯇ꯭ꯔꯦ ꯑꯗꯨꯒ ꯑꯃꯨꯛꯀ ꯚ꯭ꯔꯦꯁ ꯏꯁꯇꯣ ꯆꯪꯉꯀꯥꯟꯗꯗꯤ ꯑꯩꯈꯣꯏꯅ ꯏꯕꯗꯨꯁꯨ ꯃꯥꯡ ꯂꯩꯔꯝꯃꯦꯕꯀꯣ ꯑꯗꯨꯒ ꯑꯃꯨꯛ ꯅꯧꯅ ꯑꯃꯨꯛ ꯏꯔꯒ ꯑꯗꯨꯃꯥꯏꯅꯕꯨꯗꯤ ꯇꯧꯈꯤꯕꯅꯦ
ꯍꯣꯏ ꯑꯗꯨ ꯀꯩꯅꯣ ꯇꯧꯋꯦ ꯑꯩꯒꯤꯗ ꯑꯃꯨꯛ ꯏꯪꯒ꯭ꯔꯥꯖꯤꯗ ꯏꯕ ꯃꯈꯩꯗꯣ ꯑꯃꯨꯛ ꯃꯅꯤꯄꯨꯔꯗ ꯍꯜꯂꯛꯀꯥꯟꯁꯦ ꯃꯅꯤꯄꯨꯔꯤꯗ ꯈꯔ ꯂꯨꯕ ꯌꯥꯎꯋꯦꯕ ꯑꯥ ꯑꯗꯨꯅ ꯀꯩꯅꯣꯗ ꯍꯪꯉꯦ ꯁ꯭ꯄꯦꯂꯤꯡꯁꯦ ꯂꯨꯔꯛꯑꯒꯗꯤ ꯀꯩꯅ
ꯒꯨꯒꯜꯗ ꯌꯦꯡꯉꯦꯕꯀꯣ ꯑꯣ ꯑꯣ ꯑꯗꯨꯀꯥꯟꯗ ꯊꯣꯛꯑꯦꯕ ꯑꯗꯨꯝ ꯑꯣ ꯑꯗꯨꯗꯤ ꯐꯩꯅꯦ ꯅꯪꯁꯨ ꯍꯌꯦꯡ ꯈꯪꯗꯀꯥꯟꯗ ꯀꯩꯅꯣ ꯑꯗꯨꯝ ꯌꯦꯡꯉꯣ ꯇ ꯇꯥꯔꯦ ꯑꯗꯨꯒꯩꯇꯩꯣꯏ ꯑꯣ ꯑꯗꯨꯗꯤ ꯊꯑꯣꯏꯅ ꯀ꯭ꯔꯣꯝꯒꯨꯝꯕꯗ ꯆꯪꯗꯣꯏꯔꯥ ꯀꯃꯥꯏꯅ ꯇꯧꯕ ꯑ ꯆꯪꯕꯅꯦꯜ ꯑꯣꯏꯒꯦꯔ ꯑꯣ ꯍꯣꯏꯗ ꯖꯟ ꯖꯥꯟꯕꯨꯗꯤ ꯈꯔꯗꯤ ꯑꯣꯏꯖꯥꯠꯅꯤꯗ
ꯎꯝ
ꯑꯗꯨ ꯄꯩꯁꯥ ꯌꯥꯝ ꯆꯥꯎꯗꯦ ꯍꯥꯏꯕꯣꯏꯒꯤꯅ ꯀ ꯍꯥꯏꯒꯦꯋꯥꯋꯥ ꯍꯥꯏꯁꯦ ꯊꯥꯔꯇ ꯈ ꯅꯠꯇ꯭ꯔ ꯊꯥꯏꯗꯣꯥꯔꯠꯂꯔ ꯀꯅꯣ ꯋꯥꯥꯟ ꯑꯋꯥꯏ ꯌꯧꯅꯕ ꯏꯗꯣꯔꯤꯕ
ꯍꯣꯏ
ꯑꯣꯏꯔꯔꯣꯏ ꯑꯗꯨꯗꯤ ꯑꯗꯨꯗꯤ ꯌꯧꯔꯣꯏꯌꯦ ꯃꯤꯅꯤꯠ ꯑꯃꯣꯏꯒꯤ ꯗꯣ ꯁꯀꯦꯟ ꯇꯔꯥꯍꯨꯝꯗꯣꯏ ꯑꯣꯏꯔꯗꯤ ꯌꯥꯝꯗ꯭ꯔꯕꯤꯗ ꯑꯗꯨꯒꯨꯝꯕ ꯃꯉꯥꯗ ꯏꯕ ꯆꯪꯗ꯭ꯔꯣ ꯀꯩꯅꯣ ꯃꯤꯅꯤꯠ ꯑꯃ ꯌꯧꯒꯦ ꯍꯥꯏꯔꯁꯦ ꯗ
ꯎꯝ
ꯑꯗꯨꯗꯤ ꯀꯨꯏꯗꯥ ꯑꯗꯣ ꯑꯩꯈꯣꯏꯗꯤ ꯃꯥꯔꯒ ꯍꯣꯏ ꯑꯗꯨꯁꯨ ꯑꯗꯨ ꯋꯥꯔꯤ ꯁꯥꯟꯅꯕꯅ ꯐꯠꯇ ꯭ꯔ ꯍꯥꯏꯕꯅꯤꯅ ꯑꯩꯅ ꯍꯥꯏꯗꯤ ꯍꯣꯏ ꯒ꯭ꯔ ꯍꯥꯏꯕꯗꯤ ꯍꯣꯏ ꯁꯤꯁꯨ ꯃꯇꯝꯕꯨꯗꯤ ꯆꯪ ꯆꯪꯉꯦ ꯑꯗꯨꯑꯣꯏꯁꯨ ꯆꯤꯟꯅ ꯑꯣꯏꯅ ꯇꯧꯕꯅꯤꯅ ꯁꯤꯅ
ꯎꯝ
ꯠ ꯆꯠꯂꯦ ꯆꯠꯄꯗꯤ ꯑꯩꯕꯨꯗꯤ
ꯄꯨꯡ ꯀꯌꯥ ꯍꯜꯂꯛꯏꯕ
ꯉꯁꯤꯁꯦ ꯃꯉꯥ ꯃꯈꯥꯏ ꯈꯥꯛ ꯍꯦꯟꯕ ꯑꯗꯨꯃꯥꯏꯅ ꯇꯥꯔꯝꯗꯧ ꯃꯥꯜꯂꯦ
ꯑ
ꯩꯅ ꯈꯕ ꯅ ꯄꯩꯁꯥ ꯌꯥꯝ ꯍꯜꯂꯤꯁꯦ ꯐꯖꯕ ꯈꯪꯗꯦ ꯑꯗꯨꯃꯥꯏꯅꯁꯨ ꯑꯣꯏꯔꯝꯒꯗꯧ ꯃꯥꯜꯂꯦ ꯈꯤꯇꯪ ꯅ ꯀꯗꯔ ꯇꯁꯤ ꯁꯤꯟꯅꯒꯅꯨ ꯍꯥꯏꯗ ꯑꯗꯨꯝ ꯁꯦꯡꯅ ꯁꯦꯡꯅ ꯉꯥꯡꯉꯨ ꯍꯥꯏꯗ ꯑꯩꯅ ꯅꯔꯣꯟ ꯅꯧꯁꯤꯟꯅꯕꯅ ꯀꯥꯟꯅꯔꯣꯏ ꯍꯥꯏꯗꯣ ꯂꯣꯟ ꯂꯧꯕꯁꯤꯅꯕꯨꯗꯤ ꯐꯥꯗꯣꯔꯤꯕ ꯀꯩꯒꯤꯅꯣ ꯍꯥꯏ ꯇꯔꯗꯤ ꯃꯣꯏ ꯀꯥꯡꯕꯨꯗꯣ ꯃꯤꯈꯨꯟ ꯉꯥꯛꯇ ꯑꯣꯏꯔꯝꯒꯅꯤ ꯑꯗꯨꯅꯅꯦꯣꯏ ꯎꯗꯣ ꯂꯣꯟꯅꯔꯒꯅ ꯈꯔ ꯅꯨꯡꯉꯥꯏꯌꯦ ꯑꯗꯨꯗ
ꯑꯥ ꯑꯥ ꯍꯣꯏ ꯃꯣꯏ ꯂꯣꯟ ꯈꯣꯏꯕꯁꯤꯗꯤ ꯃꯈꯣꯟꯁꯦ ꯇꯥꯕ ꯅꯨꯡꯉꯥꯏꯇꯦꯗ
ꯈꯣꯏꯕꯗꯨꯁꯨ ꯂꯩ ꯍꯥꯏꯕꯗꯨ ꯈꯪꯍꯟꯒꯦ ꯀꯗꯕꯅꯤꯅꯍꯦ ꯅꯧꯕꯗꯨꯗꯤ ꯃꯤ ꯀꯣꯛꯊꯣꯡ ꯑꯃ ꯂꯩꯔꯝꯃꯅꯤ ꯂꯣꯟ ꯈꯣꯏꯕꯁꯤꯗꯤ ꯍꯟꯗꯣꯛꯄꯗ ꯋꯥꯏ ꯍꯥꯏꯔꯒ ꯀꯩꯝ ꯌꯦꯡꯉꯛꯇ꯭ꯔꯗꯤ ꯀꯏ ꯇꯗꯦꯕ ꯈꯪꯗꯗ ꯇꯧꯔꯁꯦ ꯑꯩꯒꯤ ꯀꯩꯅꯣ ꯆꯠꯈꯤꯕꯗꯣ ꯑꯩꯒꯤ ꯆꯥꯝ ꯌꯥꯡꯈꯩ ꯈꯛꯇꯪ ꯆꯪꯉꯗꯣ
ꯎꯝ
ꯑꯩꯒꯤ ꯃꯔꯤ ꯁꯨꯕꯁꯤꯗꯅꯦꯕ ꯑꯩꯅ ꯉꯥꯡꯈꯤꯕ꯭ꯔꯥꯪꯉ ꯉꯥꯡꯈꯤꯗꯦ ꯈꯨꯝꯈꯤꯕꯗꯣ ꯍꯪꯉꯛꯈꯤꯕꯗ ꯅꯣꯏꯗꯁꯨ ꯈꯪꯕ꯭ꯔꯥ ꯑꯗꯨ ꯉꯥꯏꯍꯥꯛ ꯈꯤꯗꯤ ꯈꯨꯝꯈꯤꯕꯗ ꯑꯗꯨꯅ ꯃꯔꯤꯁꯨꯕꯗ ꯂꯩꯌꯦꯕꯀꯣ ꯑꯩꯒꯤꯗꯣ
ꯑꯥ
ꯑꯗꯨꯒꯤ ꯑꯍꯨꯝꯁꯨꯕ ꯑꯍꯨꯝꯁꯨꯨꯕꯗꯨ ꯄꯩꯁꯥꯗ ꯄꯨꯟꯁꯤꯜꯂꯀꯥꯟꯗꯅꯦ ꯆꯥꯝꯃꯒ ꯌꯥꯡꯈꯩ ꯃꯥꯊꯣꯏ ꯇꯥꯏꯌꯦꯕ ꯑꯩꯒꯤꯗꯣ
ꯑꯣ ꯑꯗꯨꯅ ꯑꯣꯏꯔꯝꯃꯅꯤ ꯅꯪꯒꯤꯗꯣ ꯑꯗꯨꯃ ꯑꯩ ꯈꯛꯇ ꯐꯪꯉꯤꯗꯣ
ꯍꯣꯏ ꯍꯣꯏ ꯑꯗꯨꯒꯤ ꯃꯔꯤꯁꯨꯨꯕꯁꯤꯅ ꯔꯤꯖꯦꯛꯅꯦꯕ ꯑꯗꯨꯒꯤ ꯑꯣꯏꯕ ꯃꯥꯜꯂꯦ ꯑꯩ ꯄꯩꯁꯥꯗꯣ ꯍꯣꯜꯂꯛꯄ ꯀꯥꯟꯗ ꯑꯍꯨꯝꯗꯣ ꯄꯨꯟꯁꯤꯜꯂꯀꯥꯟꯗ ꯆꯥꯝ ꯌꯥꯡꯈꯩ ꯃꯥꯊꯣꯏ ꯑꯣꯏꯑꯦꯕ
ꯍ ꯁꯤꯒꯨꯝꯕ ꯋꯥꯔꯤꯁꯦ ꯁꯥꯟꯅꯒꯅꯨ ꯍꯥꯏ ꯑꯣꯖꯥꯅ ꯉꯁꯥꯏ ꯃꯥ ꯍꯥꯏꯔꯛꯏꯅꯤꯀꯣ ꯅꯣꯏ ꯑꯁꯤꯒꯨꯝꯕ ꯋꯥꯔꯤꯁꯦ ꯌꯥꯝ ꯁꯥꯟꯅꯩ ꯃꯇꯝ ꯁꯤꯗ ꯑꯣꯏꯔꯕ꯭ꯔꯥ ꯌꯦꯡꯉꯣꯒ ꯍꯥꯏꯕ ꯌꯥꯝ ꯁꯥꯟꯅꯩꯑꯦꯅ ꯍꯥꯏꯕꯅꯦ ꯑꯗꯨꯒꯨꯝꯕ ꯁꯥꯟꯅꯒꯅꯨ ꯍꯥꯏꯕ
ꯑꯗꯨꯗꯤ ꯍꯨꯔꯥꯟ ꯍꯨꯔꯥꯟ ꯌꯦꯡ ꯇꯥꯕꯅꯤꯅꯦ ꯂꯖꯤ ꯑꯣ ꯃꯁꯤ ꯉꯁꯥꯏ ꯉꯥꯛꯔꯥꯛꯄꯨꯗꯤ ꯃꯨꯠꯂꯦ ꯑꯗꯨꯑꯣꯏꯁꯨ ꯂꯥꯛꯄꯕꯨꯗꯤ ꯀꯨꯏꯔꯦ ꯎꯝ ꯈꯪꯗꯦ ꯑꯩꯈꯣꯏꯅ ꯃꯩ ꯆꯁꯦꯪꯉꯩꯌꯦꯕ ꯀꯩꯅꯣꯗꯤ ꯑ ꯁꯪꯀꯔꯗꯤ ꯀꯃꯥꯏꯅ ꯀꯃꯥꯏꯅ ꯇꯧꯈ꯭ꯔꯒꯦ
ꯃꯥꯒꯤꯗꯤ ꯑꯗꯨꯝ ꯃꯥꯒꯤꯁꯨ ꯏꯕꯗ ꯌꯥꯎꯅꯕ ꯇꯧꯔꯤꯦ ꯃꯣꯏ ꯃꯆꯟꯅꯨꯄꯤ ꯑꯣꯏꯍꯅꯤ ꯍꯥꯏꯕꯅꯦ ꯑꯗꯨꯒ ꯃꯥ ꯀꯩꯅꯣꯁꯨ ꯄꯩꯁꯥꯁꯨ ꯑꯗꯨꯝ ꯐꯪꯕꯅꯦ ꯃꯥꯒꯤ ꯆꯥꯎꯅ ꯑꯗꯨꯝ ꯐꯪꯉꯦ ꯉꯔꯥꯡ ꯑꯩꯈꯣꯏꯅꯤ ꯁꯥꯟꯅꯕꯗꯁꯨ ꯑꯗꯨꯝ ꯐꯪꯉꯦ ꯑꯗꯒꯤ ꯀꯩꯅꯣ ꯑꯁꯨꯝ
ꯁꯨꯝ ꯂꯝꯈꯥꯏꯔꯣꯝꯗꯩꯁꯨ ꯁ ꯋꯥꯔꯤ ꯁꯥꯟꯅꯕꯅꯦ ꯑꯗꯨꯝ ꯎꯝ ꯑꯗꯨꯝ ꯐꯪꯕꯅꯦ ꯃꯥ꯫ ꯑꯣ ꯑꯗꯨꯅꯤ ꯍꯧꯖꯤꯛꯀꯤ ꯅꯪ ꯀꯩꯅꯣꯒꯤꯅꯦ ꯍꯧꯖꯤꯛ ꯏꯕꯒꯤꯗꯣ ꯑꯗꯣ ꯀꯩꯅꯣ ꯇꯧꯕ꯭ꯔꯥ ꯃꯣꯏ ꯃꯤ ꯑꯃꯅ ꯑꯗꯨꯝ ꯍꯥꯏꯔꯒ ꯇꯧꯕꯗꯣ ꯇꯧꯕ꯭ꯔꯕ ꯀꯩꯅꯣ ꯃꯤ ꯑꯃꯅ ꯍꯥꯏꯔꯒ ꯇꯧꯕ ꯍꯥꯏꯕ ꯋꯥ ꯉꯥꯡꯕꯗꯣ ꯅꯣꯏ ꯅꯪ ꯇꯧꯈ꯭ꯔꯦ ꯍꯥꯏꯗꯥꯏꯅꯦ ꯇꯧꯔꯦ ꯑꯗꯣ ꯅꯪꯒ ꯃꯥꯅꯕꯔꯅ ꯀꯣꯏꯁꯟꯗꯣ ꯃꯥꯅꯗꯕꯒꯤ ꯑꯩꯅ ꯍꯪꯉꯤꯁꯦ ꯅꯠꯇꯦ ꯀꯣꯏꯁꯟ ꯑꯣꯏꯅ ꯍꯪꯕ ꯅꯠꯇꯦꯕ ꯑꯣꯗꯤꯑꯣ ꯊꯣꯛꯂꯦꯗꯅ ꯑꯣ ꯑꯗꯨ ꯊꯣꯛꯂꯛꯑꯒ ꯃꯥꯅ ꯍꯥꯏꯅꯤꯡꯕ ꯈꯔ ꯑꯗꯨꯝ ꯍꯥꯏ ꯑꯣꯏꯗꯣꯏꯅꯦꯕ ꯑꯗꯨꯒ ꯃꯥꯅ ꯍꯥꯏꯔꯤꯗꯣ ꯑꯃꯨꯛ ꯏꯕ ꯋꯥꯅꯤꯗ ꯑꯩꯈꯣꯏꯅ ꯀꯩ ꯍꯥꯏꯒꯦꯅꯣꯗꯣ ꯑꯗꯨ ꯈꯛꯇꯅꯤꯗ ꯃꯤ ꯄꯨꯜꯂꯞꯄꯗꯤ ꯃꯥꯟꯅꯔꯝꯗꯧ ꯃꯥꯟꯗꯤꯌꯦ ꯇ ꯇꯣꯉꯥꯟ ꯇꯣꯉꯥꯜꯂꯝꯗꯧ ꯃꯥꯜꯂꯤ ꯑꯩꯅ ꯈꯟꯕꯅ ꯑꯃ ꯇꯦꯁ ꯊꯥꯕꯗꯨꯗ ꯃꯣꯏ ꯀꯣꯏꯁꯟ ꯃꯈꯩꯗ ꯂꯣꯏꯃꯥꯟꯅꯕꯥꯠ ꯃꯣꯏ ꯕꯣꯏꯁ ꯃꯈꯩꯗꯤ ꯂꯣꯏ ꯏꯃꯥꯟꯅꯕ ꯖꯥꯠꯂꯥꯅ ꯈꯟꯕ ꯎ ꯈꯛ ꯃꯥꯟꯅꯔꯝꯗꯧꯗꯤ ꯃꯥꯟꯗꯦ
ꯎꯝ
ꯍꯌꯦꯡ ꯁꯦ ꯅꯣꯡ ꯇꯥꯗꯔꯔꯤ ꯐꯗꯣꯏꯅꯦ ꯅꯪ ꯁꯒꯣꯜ ꯁꯦꯟ ꯁꯨꯇꯤ ꯑꯣꯏꯗꯣꯏꯅꯦ ꯍꯥꯏꯖꯏꯅꯦ ꯍꯌꯦꯡ ꯁꯒꯣꯜꯁꯦꯜ ꯅꯠꯇ꯭ꯔ ꯑꯗꯣ ꯉꯁꯤꯗꯣ ꯀꯩꯅꯣꯗꯣ ꯃꯥꯁꯨ ꯀꯔꯤꯅꯣ ꯍꯤꯗꯥꯛꯅꯣꯝ ꯍꯥꯏꯕꯅꯤꯅꯦ ꯁꯣꯟꯅꯕ ꯑꯃ ꯀꯥꯞꯄꯨꯏꯅ ꯍꯥꯏꯗꯤ ꯑꯩꯈꯣꯏꯒꯤ ꯆꯥꯕ ꯪꯅꯕꯁꯦ ꯈꯔ ꯗꯤꯂꯦ ꯑꯣꯏꯅꯕ ꯑꯃ ꯀꯥꯞꯄꯦ ꯍꯥꯏꯕꯅꯦꯕ ꯑꯗꯨꯒꯤ ꯀꯩꯅꯣ ꯇꯧꯋꯦ ꯍꯥꯏ ꯉꯁꯤ ꯈꯣꯡ ꯍꯥꯝꯗꯦ ꯍꯥꯏ ꯑꯗꯨꯒꯤ ꯆꯠꯇ꯭ꯔꯕ
ꯆꯠꯂꯨꯏꯌꯦ ꯆꯠꯂꯨꯔꯒ ꯑꯥ ꯌꯧꯔꯀꯥꯟꯗ ꯑꯗꯨꯀꯥꯟꯗ ꯃꯥꯗꯣ
ꯍꯧꯖꯤꯛꯇ ꯗꯥꯏꯔꯤꯌꯥ ꯇꯧꯈꯜꯂꯦꯅ ꯍꯥꯏꯔꯦ ꯑꯗꯨ ꯑꯩ ꯅꯨꯡꯇꯥꯗꯅ ꯑꯗꯨ ꯍꯜꯂꯛ ꯑꯦ ꯍꯣꯏꯗ ꯑꯩ ꯉꯥꯁꯥꯏ ꯀꯩꯅꯣ ꯂꯩꯔꯛꯑꯦ ꯈꯪꯒꯥꯎ ꯂꯩꯔꯛꯑꯦ ꯀꯔꯤ ꯀꯔꯝꯕ ꯂꯨꯄꯥ ꯆꯥꯇꯨꯔꯛ ꯐꯪꯕꯥꯗꯨꯅ ꯇꯔꯦꯛ ꯁꯨꯠ ꯑꯃ ꯑꯣ ꯐꯔꯦ ꯐꯠ ꯂꯩꯊꯣꯛ ꯍꯧꯕꯅ ꯅꯪ ꯍꯥꯏꯌꯦ ꯃꯥꯕꯣꯁꯤꯡ ꯑꯩꯒꯤ ꯒ꯭ꯔꯦ ꯀꯔꯝꯕ ꯂꯩꯒꯦ ꯑꯩ ꯇꯔ꯭ꯦꯛꯁꯨꯠꯇꯤ ꯂꯩꯇꯦ ꯑꯣ ꯃꯆꯨꯔꯣ ꯍꯥꯏꯁꯦ
ꯑꯥ ꯃꯗꯨꯗꯣ
ꯀꯩꯁꯨ ꯀꯥꯏꯗꯦ ꯀꯩꯅꯣ ꯑꯗꯨꯕꯨ ꯑꯗꯨ ꯑꯩ ꯑꯃꯨꯛ ꯇꯧꯔꯛꯑꯒꯦ
ꯍꯣꯏ ꯌꯦꯡꯒꯦꯀꯣ
ꯅꯪ ꯍꯥꯟꯅ ꯊꯝꯃꯨ
ꯑꯥ
ꯎꯝ